ꯇꯥꯕ꯭ꯔꯣ ꯍꯜꯂꯣ
ꯇꯥꯔꯕ
ꯇꯥꯔ‌ꯦ ꯇꯔ‌ꯦ
ꯎꯝ ꯅ‌ꯦꯠꯋꯔꯥꯛ ꯈꯔꯥ ꯅꯨꯉꯥꯏ
ꯎꯝ ꯎꯝ ꯑꯈꯣꯏ ꯆꯤꯒ ꯋꯦꯗꯔꯁꯦ ꯐꯠꯇꯦ ꯅꯣꯡꯆꯨꯔ ꯍꯥ
ꯅꯣꯡ
ꯅꯣꯡ ꯅꯣꯡ ꯅꯣꯡꯆꯨꯔꯤ ꯑꯦ
ꯎꯝ
ꯑꯩꯒꯤ ꯗꯨꯀꯥ ꯑꯩꯈꯣꯏ ꯗꯨꯀꯥꯟ ꯂꯩꯕ ꯑꯩꯈꯣꯏ ꯗꯨꯀꯥꯟ ꯂꯩꯕꯁꯦ ꯌꯥꯝ ꯐꯔꯦ ꯑꯥ
ꯀꯩꯒꯤꯅꯣ ꯀꯩꯒꯤꯅꯣ
ꯃꯥꯅ ꯑꯩꯈꯣꯏ ꯗꯨꯀꯥꯟ ꯗꯨꯀꯥꯟ ꯃꯥꯡ ꯉꯣꯟꯁꯤꯒ ꯂꯩꯔꯝꯗ꯭ꯔꯗꯤꯀꯣ
ꯎꯝ
ꯋꯥꯔꯤ ꯁꯥꯅꯅꯤꯡꯉꯥꯏ ꯂꯩꯇꯦ
ꯑꯣ ꯋꯥꯔꯤ ꯁꯐꯝ ꯋꯥꯔꯤ ꯁꯥꯟꯅꯐꯝ ꯅꯨꯡꯉꯥꯏꯕ
ꯑꯥ ꯋꯥꯔꯤ ꯁꯥꯟꯅꯕꯝ ꯅꯨꯡꯉꯥꯏ ꯅꯦ ꯗꯣꯝ ꯌꯥꯝ ꯐꯪꯏ
ꯎꯝ
ꯀꯩꯒꯤ ꯅꯣꯛꯄ
ꯄꯨꯡ ꯀꯌꯥ ꯀꯌꯥꯗ ꯇꯨꯝꯒꯦ
ꯑꯥ
ꯄꯨꯡ ꯀꯌꯥ ꯀꯌꯥꯗ ꯇꯨꯝꯒꯦ
ꯑꯩꯔꯣ ꯑꯩꯗꯤ ꯇꯨꯝꯅꯤꯡꯕ ꯃꯇꯝ ꯇꯨꯝꯃꯦ ꯀꯣꯏꯅꯤꯡꯕ ꯃꯇꯝꯗ ꯀꯣꯏ ꯆꯥꯅꯤꯡꯕ ꯃꯇꯝꯗ ꯆꯥꯏ
ꯎꯝ
ꯑꯩꯁꯦ
ꯎꯝ
ꯎꯝ ꯀꯩꯍꯥꯏꯅꯤ ꯚꯦꯜ ꯂꯒꯥꯝ ꯍꯥꯏꯇꯔꯦ
ꯑꯩꯗꯤ ꯍꯤꯟꯗꯤ ꯈꯪꯗꯦ ꯃꯩꯇꯩꯂꯣꯟꯗ ꯍꯥꯏꯔꯣꯑꯣ
ꯃꯩꯇꯩꯔꯣꯟꯗ
ꯎꯝ
ꯑꯥ ꯂꯥꯏꯁꯟ ꯍꯥꯏꯗꯥꯏ
ꯍꯥꯥ
ꯍꯥꯏꯗꯤ ꯇꯧꯅꯤꯡꯕ ꯃꯇꯝꯗ ꯇꯧꯕ ꯍꯥꯏꯗꯤꯀꫭ ꯀꯃꯥꯏ ꯍꯥꯏꯅꯤ ꯃꯩꯇꯩꯔꯣꯟꯗ ꯀꯩ ꯍꯥꯏꯒꯦ ꯇꯧꯅꯤꯡꯕ ꯃꯇꯝ ꯇꯧꯕ ꯆꯥꯅꯤꯡꯕ ꯃꯇꯝ ꯆꯥꯕ ꯇꯨꯝꯅꯤꯡ ꯃꯇꯝ ꯇꯨꯝꯕ ꯑꯁꯤꯖ‌ꯦ ꯀꯔꯤ ꯍꯥꯏꯒ‌ꯦ
ꯗꯤ ꯑꯗꯨꯃꯥꯏꯗꯨꯝ ꯍꯥꯏꯗꯣꯏꯅꯤ ꯀꯩꯅꫭ
ꯍꯣꯏ ꯑꯗꯨꯗꯣ ꯑꯗꯨꯃꯥꯏꯅ ꯑꯗꯨꯝ ꯇꯧꯔꯒꯦ ꯑꯩꯒꯤ ꯈꯔ ꯑꯩꯗꯤ ꯀꯣ
ꯎꯝ
ꯎꯝ ꯈꯔꯖꯨ ꯇꯥꯏꯝ ꯇꯦꯕꯜꯖꯦ ꯅꯥꯏꯕ ꯋꯥꯠꯂꯦ
ꯎꯝ
ꯑꯪ ꯂꯥ
ꯎꯝ
ꯑꯩꯁꯤꯗ ꯂꯩꯌꯦ ꯍꯣꯏ ꯇꯧ ꯇꯧ ꯍꯣꯏꯍꯦ ꯇꯝꯃꯨ ꯎꯝ ꯍꯜꯂꯣ
ꯎꯝ
ꯍꯜꯂꯣ
ꯇꯥꯏ ꯇꯥꯏ
ꯀꯩ ꯇꯥꯔꯤꯅꯣ
ꯅꯪꯪ ꯀꯧꯕ ꯇꯥꯏꯌꯦ
ꯎꯝ ꯅꯣꯡ ꯆꯨꯕ꯭ꯔꯥ ꯑꯩꯔꯣ
ꯎꯝ
ꯇꯨꯝꯅꯤꯡ ꯇꯨꯝꯅꯤꯡꯗꯦ ꯈꯤꯇꯪ ꯎꯝ ꯇꯨꯝꯅꯤꯡꯗ꯭ꯔꯦ
ꯋꯥꯔ ꯃꯥꯜꯂꯦꯀꯣ ꯋꯥꯔꯕꯣ
ꯑꯥ
ꯋꯥꯔꯕꯣ
ꯋꯥꯗꯦꯗ
ꯎꯝ ꯁꯤꯠ ꯊꯥꯕ꯭ꯔꯣ ꯗꯨꯀꯥꯟ ꯃꯃꯥꯡꯗ ꯗꯨꯀꯥꯟ ꯃꯃꯥꯡꯗꯣ ꯁꯤꯠ ꯊꯥꯕ꯭ꯔꯣ
ꯎꯝ ꯁꯤꯠ ꯊꯥꯏꯌꯦ ꯐꯝꯃꯤꯁꯦ
ꯎꯝ
ꯑꯥ
ꯀꯔꯤ ꯀꯔꯤ ꯁꯤꯠꯅꯣ
ꯕ꯭ꯔꯦꯟ
ꯍꯥ
ꯕ꯭ꯔꯦꯟꯁ ꯕ꯭ꯔꯦꯟꯁ
ꯑꯣ
ꯑꯥ
ꯏꯪꯉꯕꯣ ꯅꯣꯡ ꯇꯥꯔꯛꯏꯗꯣ
ꯏꯪꯗꯦ ꯏꯁ ꯑꯣꯂꯥꯡꯕꯅ ꯅꯣꯡ ꯇꯥꯔꯛꯏꯁꯦ ꯐꯔꯕꯅꯤ ꯑꯈꯣꯏ ꯇꯦꯝꯄꯔꯦꯆ꯭ꯔꯗ ꯀꯟꯇ꯭ꯔꯣꯜ ꯇꯧꯔꯦ ꯥꯥ
ꯎꯝ
ꯑꯈꯣꯏꯒꯤ ꯅꯦꯆ꯭ꯔꯁꯦ
ꯎꯝ
ꯑꯗꯨꯝ ꯌꯥꯝꯅ ꯅꯨꯡꯁꯤ ꯑꯩꯒꯤ ꯑꯋꯥꯕ ꯌꯥꯝ ꯈꯪꯕꯤ
ꯎꯝ
ꯍꯦꯜꯂꯣ
ꯇꯥꯏꯌꯦ ꯇꯥꯏꯌꯦ
ꯎꯝ ꯀꯩ ꯗꯧꯕ ꯅꯪꯗꯤ ꯍꯧꯖꯤꯛ
ꯑꯩ ꯃꯄꯥꯟꯗ ꯂꯦꯞꯄꯒ ꯅꯪꯒ ꯋꯥꯔꯤ ꯁꯥꯔꯝꯃꯤ
ꯍꯥ
ꯃꯄꯥꯟ ꯂꯦꯞꯄꯒ ꯅꯪꯒ ꯋꯥꯔꯤ ꯁꯥꯔꯝꯃꯤꯅꯦ
ꯑꯥ ꯗꯨꯕꯥꯩꯅꯦ
ꯍꯧꯖꯤꯛ ꯀꯥꯟꯗꯤ ꯈꯣꯏ ꯂꯝꯗꯁꯨ ꯍꯣꯁꯄꯤꯇꯥꯜ ꯃ꯭ꯌꯥꯝ ꯂꯤꯡ ꯏꯪ ꯈꯜꯂꯛꯑꯦꯀꯣ ꯌꯨꯝ ꯑꯗꯨꯒ ꯃꯤꯁꯦ ꯌꯥꯝꯈꯠꯂꯛꯄꯒꯤ ꯃꯇꯨꯡ ꯏꯟꯅ ꯀꯣ
ꯃꯤ ꯀꯩꯗꯧꯕ
ꯃꯤꯖꯦ ꯌꯥꯝꯈꯠꯂꯛꯄꯅꯤꯅ
ꯎꯝ
ꯄꯣꯄꯨꯂꯦꯁꯟꯁꯦ ꯌꯥꯝꯃꯕꯅꯤꯅ ꯍꯣꯁꯄꯤꯇꯥꯜꯁꯨ ꯑꯆꯧ ꯑꯆꯧꯕ ꯊꯣꯛꯂꯛꯑꯦꯕ
ꯎꯝ ꯃꯤ ꯄꯤꯛꯍꯜꯂꯣ ꯍꯣꯁꯄꯤꯇꯜ ꯑꯄꯤꯛꯄ ꯊꯣꯛꯍꯟꯁꯤ
ꯀꯌꯥꯗꯅꯣꯅꯦ ꯊꯥꯖꯦ ꯈꯣꯏ ꯈꯣꯏꯗꯤ ꯊꯥꯖꯦ ꯊꯣꯛꯏꯌꯦ ꯅꯣꯡ ꯇꯥꯗꯦꯕ
ꯎꯝ ꯍꯥꯏꯅꯩꯀꯣ
ꯎꯝ
ꯑꯈꯣꯏꯒꯤꯀꯣ
ꯎꯝ
ꯎꯝ ꯈꯔꯅꯤ ꯂꯩꯔꯗꯤ ꯃꯤꯁꯤꯡꯁꯦ ꯄꯤꯠꯇ꯭ꯔꯨ ꯄꯤꯠꯇ꯭ꯔꯨ ꯄꯤꯛꯀꯅꯤꯌꯦ
ꯀꯩꯒꯤ
ꯀꯩꯒꯤꯅꯣ ꯍꯥꯏꯔꯒꯀꯣ
ꯎꯝ
ꯍꯌꯦꯡ ꯎꯝ ꯀꯩꯅꯣ ꯑꯈꯣꯏꯒꯤ ꯑꯈꯣꯏ ꯑꯣ ꯑꯣꯛꯁꯤꯖꯦꯟꯖꯦ ꯃꯤ ꯌꯥꯝꯈꯠꯂꯗꯤ ꯃꯆꯤꯡ ꯌꯥꯡꯂ ꯑꯗꯤ ꯑꯣꯛꯁꯤꯖꯦꯟ ꯋꯥꯠꯊꯔꯛꯏꯅ
ꯎꯝ
ꯑꯣꯛꯁꯤꯖꯦꯟ ꯋꯥꯠꯊꯔꯛꯑꯕꯅꯤꯅ ꯃꯤꯁꯤꯡꯖꯤꯖꯨ ꯄꯤꯛꯊꯔꯑꯦꯕ
ꯎꯝ
ꯑꯣꯛꯁꯤꯖꯦꯟ ꯌꯥꯝꯃꯉꯩ ꯃꯤ ꯋꯥꯡꯉꯅꯤ ꯄꯣꯠꯆꯩ ꯋꯥꯡꯉꯅꯤ ꯑꯣꯛꯁꯤꯖꯦꯟ ꯖꯥꯝ ꯑꯣꯛꯁꯤꯖꯦꯟ ꯂꯤꯛꯊꯔꯛꯑꯗꯤ ꯆꯩ ꯂꯣꯛꯄꯅ ꯂꯦꯛꯊꯅꯤ ꯃꯤ ꯄꯤꯛꯀꯅꯤ ꯑꯈꯣꯏꯒꯤ ꯑꯥ ꯑꯈꯣꯏꯒꯤ ꯁꯥꯃꯨꯁꯦ ꯁꯥꯃꯨ ꯎꯔꯕ ꯔ꯭ꯌꯦꯜ ꯂꯥꯏꯐꯇ
ꯎꯗ꯭ꯔꯤ
ꯎꯗ꯭ꯔꯤꯌꯦ
ꯎꯝ
ꯑꯈꯣꯏ ꯁꯤꯒ ꯂꯥꯛꯑꯗꯤ ꯃꯌꯥꯝ ꯎ ꯐꯪꯒꯅꯤ ꯂꯥꯏꯐꯇ
ꯎꯝ
ꯁꯥꯃꯨ ꯍꯥꯏꯁꯦ ꯁꯥꯃꯨꯁꯦ ꯆꯤꯡꯒꯤ ꯂꯝꯗ ꯂꯩꯕ ꯋꯥꯠꯂꯦ ꯄ꯭ꯂꯦꯟ ꯄ꯭ꯂꯦꯟ ꯑꯦꯔꯤꯌꯥꯗꯅ ꯍꯦꯜꯂꯦ
ꯎꯝ ꯑꯣ
ꯑꯦ ꯑꯥ
ꯋꯥꯔꯦꯕ ꯉꯁꯤꯁꯦ
ꯋꯥꯔꯕꯥ ꯋꯥꯔꯦ ꯍꯥꯏꯒꯅꯣ
ꯇꯧꯍꯩꯗꯕ꯭ꯔꯥ
ꯇꯧꯍꯩꯗꯦ ꯍꯥꯏꯗꯤ ꯍꯥꯏꯍꯩꯗꯦ ꯇꯧꯍꯩꯗꯦ ꯍꯥꯏ ꯅꯠꯇꯦ ꯍꯥꯏꯍꯩꯗꯦ
ꯍꯥꯏꯍꯩꯗꯦ ꯍꯥꯏꯕ ꯔꯤ ꯀꯩ ꯍꯥꯏꯅꯤ ꯋꯥꯔꯦ ꯍꯥꯏꯕ ꯌꯥꯗ꯭ꯔꯗꯤ ꯀꯩ ꯍꯥꯏꯅꯤ
ꯋꯥꯔꯦ ꯍꯥꯏꯕꯗꯗꯤ ꯍꯛꯆꯥꯡꯁꯤꯅ ꯆꯦ ꯄꯣꯛꯄꯤ ꯑꯄꫭ
ꯍꯥꯥ
ꯍꯛꯆꯥꯡꯁꯦ ꯅꯆꯦ ꯈ꯭ꯔ ꯄꯣꯞꯊꯔꯦ
ꯑꯣ ꯉꯁꯤ ꯉꯁꯤꯗꯤ ꯍꯛꯆꯥꯡꯁꯦ ꯈꯔ ꯄꯣꯞꯊꯔꯦ ꯍꯥꯏꯗꯣꯏꯕ
ꯎꯝ ꯍꯛꯆꯥꯡꯁꯦ ꯅꯆꯦ ꯈꯔ ꯄꯠꯊꯔꯦ
ꯁꯟ ꯒꯥꯔꯤ ꯂꯩꯔꯤꯕ ꯅꯣꯏꯔꯣꯝꯗ
ꯁꯟ ꯒꯥꯔꯤ ꯂꯩꯇ꯭ꯔꯦ ꯑꯗꯨ ꯑꯣꯏꯁꯨ ꯀꯩꯅꯣ ꯇꯧꯔꯦ ꯁꯟꯒꯤ ꯒꯥꯔꯤꯒꯤ ꯄꯣꯠ ꯆꯩꯗꯣ ꯂꯩꯔꯤ
ꯁꯟ ꯒꯥꯔꯤꯖꯦ ꯑꯩ ꯀꯨꯏꯔꯦ ꯎꯗꯕ ꯍꯟꯗꯛ ꯆꯍꯤ ꯑꯃ ꯎꯕ ꯐꯪꯉꯦ
ꯎꯝ
ꯏꯔꯣꯏꯁꯨ ꯏꯔꯣꯏꯗꫭ ꯈꯪꯕ꯭ꯔꯥ
ꯎꯝ ꯎꯏꯌꯦ
ꯊꯥꯏꯅꯉꯩꯗꯤ ꯃꯌꯥꯝ ꯂꯩꯔꯝꯃꯦꯀꯣ ꯍꯧꯖꯤꯛꯇꯤ ꯃꯥꯡꯊꯔꯛꯑꯦꯕ ꯏꯔꯣꯏꯗꯣ ꯑꯩꯅ ꯅꯍꯥꯟ ꯑꯃꯨꯔꯛ ꯇꯪ ꯃꯃꯥꯡ ꯊꯥꯗꯀꯣ
ꯎꯝ
ꯃꯃꯥꯡ ꯊꯥ ꯅꯠꯇꯦ ꯍꯟꯗꯛ ꯊꯥ ꯉꯁꯤꯅ ꯑꯔꫭꯏꯕꯅꯤꯗꯅ ꯍꯟꯗꯛ ꯊꯥꯗ ꯎꯔꯝꯃꯦ ꯇꯥꯡ ꯑꯥ ꯇꯥꯡ ꯀꯌꯥꯥꯗꯅꫭꯅꯦ ꯑꯩꯅ ꯆꯠꯂꯝꯕꯗꯣ ꯑꯗꯨꯗ ꯎꯔꯝꯃꯦ ꯃꯃꯥꯡ ꯍꯞ ꯍꯞꯇꯥ ꯑꯃ ꯍꯞꯇꯥ ꯑꯅꯤ ꯃꯃꯥꯡꯗ
ꯎꯝ
ꯑꯗꯨꯗ ꯀꯨꯏꯔꯦ ꯑꯩꯅ ꯍꯦꯛ ꯀ꯭ꯂꯥꯁ ꯑꯩ ꯅꯍꯥꯟꯋꯥꯏ ꯄꯤꯛꯏꯉꯩꯗ ꯀ꯭ꯂꯥꯁ ꯋꯥꯟ ꯇꯨ ꯀꯥꯔꯤꯉꯩꯗ ꯎꯕꯗꯨꯗꯩ ꯉꯟ ꯁꯨꯡꯎ ꯎꯗ꯭ꯔꯦ ꯑꯗꯨꯒ ꯍꯟꯗꯛ ꯊꯥ ꯎꯔꯤꯗꯣ ꯑꯗꯨꯅ ꯑꯅꯤꯔꯛ ꯁꯨꯔꯦ
ꯎꯝ ꯑꯩꯅ ꯀꯣ ꯑꯩꯅ ꯀꯣ
ꯎꯝ
ꯎꯝ ꯍꯌꯦꯡ ꯆ ꯍꯌꯦꯡ ꯄꯩꯁꯥ ꯖꯥꯝ ꯄꯥꯏꯔꯒ ꯀꯣ
ꯎꯝ
ꯂꯝ ꯂꯩꯔꯒ ꯑꯗꯨꯒꯗꯤ ꯏꯔꯣꯏꯒꯨꯝꯕ ꯁꯟꯒꯨꯝꯕ ꯑꯗꯨꯒꯩꯗꯤ ꯍꯥꯃꯦꯡ ꯑꯗꯨꯒꯩꯗꯤ ꯅꯝꯃꯗꯤ ꯁꯪꯒꯣꯟ ꯂꯣꯏꯒꯦ ꯑꯗꯨꯒꯩꯗꯤ ꯎꯝ ꯑꯦꯟꯅꯤ ꯑꯦꯅꯤꯃꯜ ꯀꯣ ꯑꯩꯅ ꯅꯝꯖꯕ ꯑꯦꯅꯤꯃꯦꯜ ꯈꯝꯕ꯭ꯔꯥ ꯂꯣꯏꯔꯒ ꯑꯆꯥꯎꯅ ꯂꯝꯗꫭ ꯀꯣꯜꯂꯒ ꯂꯩꯔꯒ ꯑꯗꯨꯒꯗꯤ ꯑꯦꯅꯤꯃꯦꯜꯖꯤꯡꯗꯣ ꯃꯌꯥꯝꯗꯣ ꯂꯩꯔ ꯃꯌꯥꯝꯗꯣ ꯂꯩꯔꯒ ꯍꯥꯥꯗꯣꯛꯅꯤꯡꯑꯦ
ꯎꯝ ꯑꯩꯗꯤ ꯌꯦꯟꯖꯨ ꯌꯥꯝ ꯂꯣꯏꯅꯤꯡꯉꯦ
ꯑ ꯌꯦꯟꯒꯨꯝꯕꯁꯨ ꯖꯥꯏ ꯌꯦꯟꯒꯨꯝꯕ ꯉꯥꯅꯨꯒꯨꯝꯕ
ꯖꯥꯂꯤꯅ ꯈꯥꯔꯒ ꯇꯧꯕꯗꯣ ꯍꯪꯕ꯭ꯔꯥ
ꯎꯝ ꯍꯌꯦꯟ ꯍꯥꯏꯕꯁꯤꯗꯤ ꯅꯨꯡꯊꯤ ꯎꯝ
ꯃꯥꯒꯤ ꯂꯝꯕꯤ ꯋꯦ ꯈ꯭ꯔ ꯄꯤꯕꯤꯕ ꯑꯗꯨꯒꯤ ꯌꯦꯡ ꯈꯨꯂꯣꯏꯗꫭ ꯂꫭꯏꯅꯤꯡꯑꯦ
ꯎꯝ ꯌꯦꯟ ꯍꯥꯏꯕꯁꯤꯗꯤꯀꯣ
ꯎꯝ
ꯅꯪꯅ ꯐꯅ ꯃꯣꯕꯥꯏꯜ ꯍꯥꯏꯩꯒꯨꯝꯕꯗ ꯌꯦꯡꯕ ꯇꯥꯔꯗꯤ ꯅꯪ ꯂꯨꯅꯎꯕꯗꯣ
ꯎꯝ
ꯗꯨꯗꯣ ꯀꯦꯅꯣꯇꯧꯅꯦ ꯎꯝ ꯅꯪꯅ ꯎꯖꯕꯋꯥꯏꯅꯤ ꯂꯨꯅ ꯌꯦꯟ ꯍꯥꯏꯖꯦ ꯈꯔ ꯃꯣꯠꯂꯦ
ꯎꯝ ꯀꯦꯗꯤ ꯁꯦꯡꯉꯝ ꯇꯥꯕ ꯎꯝ ꯊꯕꯛ ꯏꯪꯉꯥꯡ ꯑꯇꯣꯞꯄ ꯁꯨꯅꯤꯡꯉꯥꯏꯖꯨ ꯁꯝ ꯃꯊꯪ ꯄꯨꯊꯣꯛꯇꯕ ꯃꯣꯏꯒꯤꯀꯣ
ꯎꯝ
ꯋꯦꯃꯇꯨꯝꯇꯣ
ꯅꯛꯁꯟꯅꯧꯋꯣ
ꯑꯣ ꯅꯨꯡꯇꯤꯖꯒꯤ ꯁꯦꯡꯉꯗꯤ ꯀꯩꯁꯨ ꯀꯥꯏꯗꯦꯕ
ꯎꯝ
ꯁꯦꯡꯗ꯭ꯔꯀꯥꯟꯗꯕꯨ ꯃꯣꯠꯄꯩ ꯋꯥꯅꯤ
ꯎꯝ
ꯐꯖꯅ ꯐꯣꯀꯥꯁ ꯇꯧꯔꯒ ꯑꯗꯨꯇꯪ ꯂꯣꯏꯔꯗꯤꯀꯣ
ꯎꯝ
ꯗꯨꯗ ꯐꯖꯅ ꯃꯥꯏ ꯑꯣꯟꯁꯤꯟꯂꯒ ꯐꯖꯅ ꯂꯣꯏꯕꯤꯔꯗꯤ
ꯎꯝ ꯂꯣꯏꯕꯤꯔꯗꯤ ꯑꯗꯨ ꯂꯣꯏꯔꯒ
ꯈꯣꯏꯕꯤꯔꯗꯤ ꯅꯥꯟꯅ ꯊꯝꯕꯗꯣ ꯀꯩꯁꯨ ꯅꯠꯇꯦꯕ ꯉꯇꯪꯗ ꯉꯝꯒꯅꯤꯕ
ꯎꯝ
ꯎꯝ ꯑꯗꯨꯅꯤ ꯇꯧꯔꯤꯖꯦ
ꯎꯝ
ꯑꯗꯨꯅꯦ ꯑꯗꯨꯃꯥꯏ ꯇꯧꯅꯤꯡꯉꯦꯕ ꯑꯗꯨꯃꯥꯏꯅ ꯂꯣꯏꯅꯤꯡꯉꯦ
ꯎꯝ
ꯅꯣꯏ ꯄꯨꯡ ꯀꯌꯥ ꯀꯌꯥ ꯍꯧꯒꯠꯀꯦ
ꯑꯩꯗꯤ ꯑꯌꯨꯛ ꯉꯟꯇ ꯉꯥꯟꯅ ꯍꯧꯒꯠꯂꯤꯍꯦ ꯄꯨꯡ ꯑꯍꯨꯝꯗꯒꯤꯩ
ꯑꯣ ꯊꯕꯛꯑꯝ ꯀꯜꯂꯝꯅꯤꯍꯦ ꯄꯨꯡ ꯑꯍꯨꯝꯗꯩ ꯍꯧꯒꯠꯂꯗꯤ ꯀꯩꯀꯩ ꯇꯧ ꯂꯩꯕ꯭ꯥ
ꯎꯝ ꯑꯩꯒꯤ ꯑꯩꯅ ꯀꯣꯏꯅꯕ ꯅꯨꯄꯤ ꯑꯃ ꯂꯩꯌꯦ ꯑꯗꯨ ꯅꯨꯄꯤꯗꯨꯒ ꯐꯣꯟ ꯇꯧꯔꯅꯦ ꯑꯗꯨ ꯂꯣꯏꯔꯒ ꯔꯥꯅꯤꯡ ꯆꯠꯂꯦ ꯈꯣꯏꯕꯥꯅꯤ
ꯑꯣ ꯑꯣ
ꯑꯗꯨ ꯂꯣꯏꯔꯒ ꯍꯜꯂꯛꯑꯦ ꯑꯦꯛꯁꯔꯁꯥꯏꯁ ꯇꯧꯃꯤꯟꯅꯔꯦ
ꯕꯥꯏꯌꯥꯁꯦꯕ ꯇ꯭ꯔꯥꯏꯁꯦꯕ ꯂꯨꯛꯅ ꯊꯣꯏ
ꯐꯩꯌꯦ ꯑꯗꯨꯃꯥꯏꯅ ꯇꯧꯃꯤꯟꯅꯩꯗꯣ ꯌꯥꯝ ꯐꯩꯌꯦ
ꯎꯝ ꯐꯕꯅꯤꯗ ꯑꯩꯒꯤ ꯅꯨꯄꯤꯅ ꯑꯩꯒꯤ ꯃꯒꯨꯟ ꯂꯨꯞꯅ ꯈꯪꯕꯅꯦ
ꯎꯝ ꯁꯨꯃꯥꯏꯅ ꯃꯣꯠ ꯆꯥꯅꯕ ꯈꯟ ꯆꯥꯟꯅꯕ ꯋꯥꯈꯟ ꯇꯤꯟꯅꯕ ꯌꯥꯝ ꯐꯩꯌꯦ
ꯑꯥ
ꯋꯥꯈꯜ ꯇꯤꯟꯅꯕ ꯋꯥꯈꯜ ꯆꯥꯅꯕꯁꯤꯅ ꯄꯨꯟꯁꯤ ꯁꯥꯡꯅ ꯂꯩꯃꯤꯟꯅꯗꯣꯏꯅꯦ
ꯃꯅꯦꯔꯣ
ꯑꯥꯎ ꯃꯥꯅꯦ
ꯑꯥꯍꯥ